ꯈꯜꯂ‌ꯣ ꯀꯩꯗꯧꯔꯝꯃꯤꯅꯣ
ꯑꯩꯁꯦ ꯀꯩꯁꯨ ꯇꯧꯗꯦ ꯑꯩꯁꯦ ꯏꯍꯥꯎ ꯌꯥꯝ ꯊꯦꯡꯅ-ꯊꯦꯡꯅ ꯍꯧꯒꯠꯂꯦ ꯍ ꯊꯦꯡꯅ ꯍꯧꯒꯠꯂꯕꯅꯤꯅ ꯍꯧꯖꯤꯛ ꯕꯤꯠ ꯂꯩꯇꯗꯅ ꯑꯩ ꯀꯩꯅꯣ ꯇꯧꯔꯤ ꯑꯩ ꯐꯝꯃꯤ ꯀꯦꯝ ꯇꯧꯗꯕꯤꯗ
ꯅꯪꯗꯤ ꯐꯝꯕ ꯌꯥꯝ ꯍꯩꯅ ꯀꯩꯗꯧꯕꯒꯤ ꯌꯥꯍꯧ ꯌꯥꯝ ꯊ‌ꯦꯡꯏꯕ
ꯅꯪꯅ ꯍꯧꯗꯣꯛꯄꯤꯔꯛꯇꯕꯒꯤꯅꯦ
ꯉꯔꯥꯡ ꯅꯨꯡꯗꯥꯡꯅ ꯀꯩꯗꯧꯔꯨꯕꯒꯤ ꯊꯦꯡꯅ ꯇꯨꯝꯃꯤꯅꯣꯕ ꯉꯟꯅ ꯇꯨꯝꯃꯤ ꯅꯠꯇ꯭ꯔꯥ
ꯑꯩꯗꯤ ꯉꯔꯥꯡ ꯅꯨꯡꯗꯥꯡꯁꯦ ꯑꯩꯗꯤ ꯗꯥꯁꯤꯒꯤ ꯐꯦꯟ ꯗꯥꯁꯤ ꯒꯤ ꯐꯦꯟ ꯑꯣꯏꯕꯅ ꯃꯔꯝ ꯑꯣꯏꯔꯒ ꯑꯩꯅ ꯀꯟꯅ-ꯀꯟꯅ ꯂꯥꯎꯈꯤ ꯑꯗꯩꯗꯤ ꯀꯟꯅ-ꯀꯟꯅ ꯇꯧꯈꯤ ꯑꯗꯨꯅ ꯃꯔꯝ ꯑꯣꯏꯔꯒ ꯇꯧꯔꯤꯕꯅꯤꯅꯦ ꯅꯪꯅ ꯀꯔꯤꯒꯤ ꯈꯪꯗꯦ ꯅꯪꯗꯤꯕꯣꯔ ꯌꯦꯡꯁ‌ꯦꯁꯨ ꯁꯨ ꯌꯥꯗꯦ ꯑꯗꯨꯒ ꯇꯨꯝꯗꯦ ꯍꯥꯏꯇꯥꯔꯦ
ꯆꯨꯝꯃꯦ-ꯆꯨꯝꯃꯦ ꯃꯈꯥꯗ ꯑꯩꯈꯣꯏꯒꯤ ꯀꯩꯅꯣꯗ ꯀꯣꯔꯤꯗꯣꯔꯗ ꯃꯤ ꯈꯔ ꯌꯦꯡꯍꯧꯔꯏ ꯑꯗꯨ ꯃꯣꯏꯗꯅ ꯃꯣꯏꯅ ꯕꯣꯠ ꯆꯪꯕꯁꯤꯗ ꯈꯣꯡꯖ‌ꯦ
ꯃꯈꯣꯟ ꯌꯥꯝ ꯊꯣꯛꯈ꯭ꯔꯦ ꯃꯈꯣꯟꯖ‌ꯦ ꯑꯗꯨꯒꯤ ꯇꯨꯝꯕ ꯌꯥꯗꯦ ꯑꯗꯨꯣꯏ ꯅꯣꯏ ꯃꯊꯛꯔꯣꯝꯗꯅꯁꯨ ꯑꯃꯨꯛꯀ ꯁꯨꯃꯥꯏꯅ ꯇꯧꯔꯦ ꯑꯗꯨꯗꯒꯤꯁꯨ ꯑꯩꯈꯣꯏꯁꯦ ꯊꯨꯝꯕ ꯌꯥꯗ꯭ꯔꯦ
ꯅꯪ ꯇꯨꯝꯕ ꯌꯥꯗꯕꯗꯣ ꯑꯩ ꯅꯨꯡꯉꯥꯏꯇꯦꯅꯦ ꯑꯗꯨꯗꯤ ꯅꯪ ꯇꯨꯝꯕ ꯌꯥꯗ꯭ꯔꯒꯗꯤ ꯁꯤ ꯀꯥꯈꯠꯂꯒ ꯑꯣ ꯌꯦꯡꯉꯝꯃꯗꯤ ꯀꯌꯥꯝ ꯐꯒꯅꯤ
ꯑꯗꯨꯒꯤ ꯇꯨꯝꯕ ꯌꯥꯗꯕꯒꯤ ꯑꯩꯁꯦ ꯗ꯭ꯔꯥꯃ ꯌꯦꯡꯉꯨꯔꯦ ꯑꯗꯨꯝ
ꯑꯈꯣꯏꯒꯤꯅꯦ ꯊꯔꯣ ꯃꯥꯟꯕꯤ ꯑꯃ ꯂꯩꯌꯦ ꯑꯗ‌ꯣ ꯀꯃꯥꯏꯅ ꯇꯧꯒꯗꯕꯅꯣ ꯈꯪꯗꯦꯠ ꯄꯠ-ꯄꯠꯂꯦꯕ ꯃꯥꯁꯤ ꯄꯠꯂꯦꯕ ꯑꯗꯣ ꯁꯤꯕꯨ ꯀꯃꯥꯏꯅ ꯇꯧꯔꯒ ꯐꯔꯛꯀꯗꯣꯏꯅꯣ ꯆꯥꯕ ꯌꯥꯔꯤꯗ꯭ꯔꯣ ꯍꯨꯟꯗꯣꯛꯈꯗ꯭ꯔꯣ
ꯈꯪꯈꯤꯍꯦ ꯑꯩꯗꯤ ꯃꯤꯀꯤꯆꯥꯥꯅꯤꯡꯕꯩ ꯊꯣꯡꯉꯤꯍꯦ
ꯃꯦꯒꯤ ꯆꯥꯔꯒ ꯆꯥꯛ ꯆꯥꯔꯔ‌ꯣꯏꯁꯤꯔ ꯈꯜꯂꯦ
ꯀꯩꯗꯧꯕꯒꯤ ꯅꯪꯅ ꯃꯦꯒꯤ ꯆꯥꯔ ꯆꯥꯛ ꯆꯥꯔꯣꯏꯗ꯭ꯔꯤꯕ ꯃꯦꯒꯤꯗ‌ꯣ ꯌꯥꯝ ꯐꯕꯩ ꯇꯥꯏꯞꯇ ꯅꯪ ꯃꯦꯒꯤꯗ‌ꯣ ꯐꯩꯌꯦꯅ ꯈꯜꯂꯤꯔꯥ
ꯗꯥꯏ ꯇꯧꯔꯖ‌ꯦ ꯃꯦꯒꯤ ꯆꯥꯔꯒ
ꯀꯩ ꯇꯧꯔ ꯂꯥꯏꯔꯤꯛ ꯇꯧꯔꯁꯦꯕ ꯃꯦꯒꯤ ꯆꯥꯔꯒ ꯆꯥꯛ ꯆꯥꯔꯒ ꯂꯥꯏꯔꯤꯛ ꯇꯧꯕꯗꯤ ꯌꯥꯗ꯭ꯔꯣ ꯍꯥꯏꯁꯦ
ꯌꯥꯏ ꯀꯩꯅꯣ ꯑ‌ꯦꯟꯁꯥꯡꯅꯤ ꯆꯥꯛꯀ ꯆꯥꯛꯀ ꯃꯦꯒꯤꯖ‌ꯦ ꯆꯥꯔꯒ‌ꯦ ꯑꯩꯅ
ꯑꯣ ꯍꯣꯏ ꯍꯣꯏ ꯆꯥꯒꯗꯕꯅꯤ ꯃꯦꯒꯤꯁꯦ ꯌꯥꯝ ꯐꯠ ꯠꯇꯦ ꯑꯗꯨꯗꯨꯅ ꯑꯌꯥꯝꯕꯈꯩ ꯆꯥꯗꯅꯕ ꯍꯣꯠꯅꯒꯗꯕꯅꯦ ꯅꯪ ꯀꯔꯤꯒꯤ ꯑꯗꯨ ꯈꯪꯗꯦ
ꯆꯥꯛꯀ ꯆꯥꯒꯦ ꯍꯥꯏꯔ ꯀꯩꯅꯣ
ꯆꯞ ꯃꯥꯟꯅꯩ ꯄꯪꯉꯦꯅ
ꯑꯩ ꯄꯪꯉ‌ꯦ ꯎꯝ ꯆꯤꯆ‌ꯦꯅ ꯇꯥꯛꯄꯤꯔꯛꯑꯣ ꯑꯔꯥꯏꯃꯗꯣ ꯑꯝꯇ
ꯑꯗꯨꯅꯅꯦ ꯍꯥꯏꯔꯤꯁꯦ ꯃꯦꯒꯤ ꯌꯥꯝ ꯆꯥꯕ ꯐꯠꯇꯦ ꯅꯪ ꯅꯥꯔꯕ꯭ꯔꯣ ꯂꯣꯛꯀ ꯈꯨꯔꯛꯏꯗꯨꯕꯣ
ꯄꯥꯒꯤ ꯍꯥꯔꯦ
ꯀꯩꯒꯤꯅꯣ ꯅꯪꯅ ꯃꯣꯔꯣꯛ ꯍꯥꯍꯜꯂꯤꯗꯤ ꯍꯥꯍꯟꯒꯅꯨ ꯃꯣꯔꯣꯛꯇꯣ ꯍꯥꯍꯟꯗꯕꯤꯗ ꯇꯧ
ꯅꯪꯁꯦ ꯂꯥꯏꯔꯤꯛ ꯄꯥꯕ ꯍꯧꯔꯕꯣ ꯑꯩꯁꯦ ꯅꯪ ꯂꯥꯏꯔꯤꯛ ꯌꯥꯝ ꯐꯩ ꯍꯥꯏꯅ ꯇꯥꯏꯌꯦ ꯀꯩꯅꯣꯗꯤ ꯌꯥꯝ ꯇꯧꯕ ꯍꯩꯌꯦꯅ ꯇꯥꯏꯌꯦ
ꯅꯪꯅ ꯇꯥꯔꯤꯕ ꯄꯨꯝꯕ ꯅꯝꯊꯥꯛ ꯉꯥꯛꯇꯅꯤ
ꯀꯩꯒꯤ ꯅꯝꯊꯥꯛ ꯍꯩꯔꯤꯅꯤ ꯍꯥꯏꯕꯒꯤ ꯃꯤꯅ ꯅꯪ ꯍꯩꯌꯦ ꯍꯥꯏꯕꯒꯤ ꯍꯩꯌꯦꯅ ꯍꯥꯏꯕꯤꯔꯛꯄꯅꯤ ꯀꯩꯅꯣ ꯑꯩ ꯊꯥꯖꯩ ꯃꯣꯏꯅ ꯍꯥꯏꯕ ꯑꯩ ꯊꯥꯖꯩ ꯅꯪ ꯍꯩ ꯍꯥꯏꯕ ꯑꯩ ꯊꯥꯖꯩ ꯎꯝ ꯅꯣꯏꯗꯤ ꯍꯌꯦꯡ ꯀꯣꯏꯁꯟ ꯂꯥꯛꯑꯀꯥꯟꯗ ꯑꯗꯨꯝ ꯁꯦꯝꯕ ꯍꯩꯅꯤꯅꯦ ꯑꯩꯈꯣꯏꯅꯦ ꯑꯃꯨꯛ ꯄ‌ꯪꯉꯒ ꯂꯩꯍꯧ ꯗ‌ꯣꯏꯁ‌ꯦ ꯅꯪꯁꯦ ꯃꯈꯣꯟ ꯇꯥꯗ꯭ꯔꯦ ꯑꯩꯉꯣꯟꯗ ꯑꯩꯒꯤ ꯆꯖꯅꯥꯟꯒꯤ ꯃꯈꯣꯟ ꯊꯣꯛꯂꯛꯇ꯭ꯔꯦ ꯍꯜꯂꯣ ꯅꯉ‌ꯣꯟ-ꯅꯉꯣꯟꯗꯗꯤ ꯊꯣꯛꯄ꯭ꯔꯣ ꯑꯩꯉꯣꯟꯗꯗꯤ ꯁꯣꯛꯇꯦ ꯅꯪ ꯅꯈ‌ꯣꯟꯀꯩꯗꯧꯔꯦ ꯀꯛꯇꯤꯌꯦ ꯅꯪꯒꯤ ꯃꯈꯣꯟ ꯑꯗꯨꯝ ꯊꯣꯛꯈꯤꯗꯤꯌꯦ ꯇꯥꯗꯤꯌꯦ ꯍꯜꯂꯣ ꯍꯜꯂ‌ꯣ ꯅꯪꯒꯤ ꯇꯥꯗꯤꯌ‌ꯦ ꯑꯩꯉꯣꯟꯗ ꯊꯝꯒꯔꯣ ꯍꯥꯏꯔ‌ꯣ